ꯇꯥꯕ꯭ꯔꯥ
ꯑꯧ ꯇꯥꯏꯌꯦ
ꯑ ꯀꯩꯗꯧꯔꯤꯅꯣ
ꯆꯥꯛ ꯆꯥ ꯇꯣꯛꯑꯒ ꯐꯝꯃꯥ ꯂꯩꯌꯦ
ꯑꯣ ꯀꯩ ꯃꯊꯦꯜ ꯆꯥꯔꯒꯦ
ꯎ ꯉꯁꯤ ꯌꯦꯟꯁꯥ ꯆꯥꯏ
ꯍꯥꯎꯏꯅꯦ ꯐꯖꯅ ꯆꯥꯔꯝꯒꯅꯤ
ꯈꯪꯗꯦ ꯅꯪꯗꯤ ꯆꯥꯛ ꯆꯥꯔꯕꯣ
ꯑꯥ ꯆꯥꯗꯔ꯭ꯤꯌꯦ
ꯑꯣ ꯌꯥꯝ ꯊꯦꯡꯉꯤꯅ
ꯎꯝ ꯉꯁꯤꯁꯦ ꯈꯔ ꯊꯦꯡꯉꯦ ꯊꯦꯡꯅ ꯍꯧꯒꯠꯄꯅꯤꯅꯀꯣ ꯑꯗꯨꯝ ꯊꯝꯔꯒ ꯂꯩꯕꯅꯤꯅ ꯈꯔ ꯂꯩꯔꯒ ꯆꯥꯒꯦ ꯍꯥꯏꯅ
ꯎꯝ
ꯎꯝ ꯍꯧꯖꯤꯛꯀꯥꯟꯗꯤ ꯁꯨꯇꯤ ꯑꯣꯏꯕꯅꯤꯅꯀꯣ ꯁꯝꯃꯔ ꯚꯦꯀꯦꯁꯟ ꯊꯥꯕꯅꯤꯅ ꯑꯗꯨꯝ ꯅꯨꯡꯉꯥꯏꯅ ꯂꯩꯅꯔꯦꯗꯅ
ꯎꯝ ꯌꯥꯝ ꯐꯩ ꯂꯣꯏꯗ꯭ꯔꯤꯕ ꯖꯨꯂꯥꯏ ꯖꯨꯂꯥꯏ ꯊꯥ ꯑꯃꯨꯛꯀ ꯊꯣꯛꯑꯦ
ꯑꯣ ꯀꯣꯏꯁꯨ ꯃꯥꯊꯪ ꯉꯁꯤ ꯍꯞꯇꯥꯁꯦ ꯂꯣꯏꯔꯗꯤ ꯑꯗꯨꯝ__ ꯁ꯭ꯀꯨꯜꯁꯤꯡ ꯑꯃꯨꯛ ꯀꯥꯕ ꯍꯧꯈ꯭ꯔꯅꯤꯗ
ꯎꯝ ꯏꯆꯦ ꯍꯥꯏꯗꯣꯏꯔ ꯀꯩ ꯍꯥꯏ__
ꯑꯗꯨꯝ ꯍꯥꯏꯗ꯭ꯔꯁꯨ ꯌꯥꯏ
ꯎꯝ ꯀꯩ ꯍꯣꯠꯅꯔꯤꯒꯦ ꯀꯩ ꯊꯕꯛ ꯇꯧꯔꯤꯒꯦ
ꯊꯕꯛ ꯌꯥꯝ ꯇꯧꯕ ꯅꯠꯇꯦꯗ ꯑꯗꯨꯝ ꯂꯥꯏꯔꯤꯛꯁꯨ ꯄꯥꯏꯌꯦ ꯑꯗꯨꯝ ꯑꯉꯥꯡꯁꯤꯡꯁꯨ ꯂꯥꯏꯔꯤꯛ ꯇꯥꯛꯑꯦ
ꯑꯣ ꯎꯖꯥ ꯑꯣꯖꯥ ꯇꯧꯕ꯭ꯔꯥ
ꯅꯨꯡꯊꯤꯟꯗꯅ ꯎꯖꯥ ꯑꯣꯏꯕ ꯅꯨꯡꯗꯥꯡꯗꯅ ꯏꯁ꯭ꯇꯨꯗꯦꯟ ꯑꯣꯏꯕ
ꯑꯣ ꯑꫭ
ꯂꯥꯏꯔꯤꯛꯁꯨ ꯄꯥꯕ ꯂꯥꯏꯔꯤꯛꯁꯨ ꯇꯥꯛꯄ
ꯎꯝ
ꯑꯩꯈꯣꯏꯁꯨ ꯂꯥꯔꯤꯛ ꯑꯗꫭ ꯄꯩꯁꯥꯁꯨ ꯇꯥꯜꯗ꯭ꯔꯁꯨ ꯌꯥꯗꯦ ꯑꯩꯈꯣꯏꯁꯨ ꯑꯃꯨꯛꯀ ꯍꯨꯠꯅꯗ꯭ꯔꯁꯨ ꯌꯥꯗꯕꯗꯣ
ꯎꯝ ꯀꯩ ꯁꯕꯖꯦꯛ ꯇꯝꯃꯤꯅꯣꯗ ꯂꯥꯏꯛ ꯑꯣꯖꯥ ꯑꯣꯏꯁꯦ
ꯑꯩꯗꯤꯀꯣ ꯑꯉꯥꯡꯁꯤꯡ ꯇꯥꯛꯄꯅꯤꯅꯀꯣ ꯎ ꯁꯕꯖꯦꯛ ꯂꯣꯏꯅ ꯃꯤꯛꯁ ꯑꯣꯏꯌꯦꯗ ꯁꯣꯁꯦꯜ ꯁꯥꯏꯟꯁꯀꯨꯝꯕꯁꯨꯀꯣ ꯇꯥꯛꯑꯦ ꯁꯥꯏꯟꯁꯀꯨꯝꯕꯁꯨ ꯇꯥꯛꯑꯦ ꯃꫭꯔꯦꯜ ꯁꯥꯏꯟꯁꯀꯨꯝꯕꯁꯨ ꯇꯥꯛꯑꯦ
ꯑꯣ ꯏꯁ꯭ꯀꯨꯜ ꯗꯔꯥ
ꯎꯝ ꯏꯁ꯭ꯀꯨꯜꯗꯨꯁꯨ ꯇꯥꯛꯑꯦ ꯑꯗꯨꯝ ꯌꯨꯝꯗꯁꯨ ꯀꯣ
ꯌꯨꯝ ꯇ꯭ꯌꯨꯁꯟꯒꯨꯝꯕ ꯂꯧꯕ꯭ꯔꯥ
ꯎꯝ ꯇ꯭ꯌꯨꯁꯟꯒꯨꯝꯕꯁꯨ ꯂꯧꯋꯦꯗ
ꯑꯣ ꯌꯥꯝ ꯐꯩ
ꯇꯧꯗ꯭ꯔꯗꯤ ꯌꯥꯗꯕꯅꯤꯅꯀꯣ ꯑꯗꯣ ꯑꯉꯥꯡꯁꯤꯡ ꯇꯥꯛꯄꯁꯦ ꯑꯃꯔꯣꯝꯗꯗꯤ ꯐꯥꯏꯌꯦ ꯑꯩꯈꯣꯏꯅ ꯀꯥꯎꯈꯤꯕꯁꯤꯡꯗꯣ ꯀꯥꯎꯈꯤꯕꯁꯤꯡꯗꯣ ꯑꯃꯨꯛꯀ ꯔꯤꯚꯤꯖꯟ ꯆꯠꯄꯒꯨꯝꯅꯀꯣ ꯑꯃꯨꯛꯀ ꯑꯃꯨꯛꯀ ꯈꯪꯉꯦꯕ ꯃꯣꯏꯒꯤ ꯁꯕꯖꯦꯛꯁꯤ ꯁꯤꯡꯗꯣ ꯑꯃꯨꯛꯀ ꯌꯦꯡꯕꯗꯀꯣ
ꯎꯝ
ꯑꯗꯨꯕꯨ ꯑꯁ ꯑꯉꯥꯡꯁꯤꯡ ꯂꯝ ꯍꯦꯟꯕꯅꯤꯅ
ꯂꯝꯍꯦꯟꯕꯗꯤ ꯑꯩ ꯑꯩꯒꯤ ꯑꯣꯏꯅ ꯑꯩꯅ ꯈꯟꯕꯗꯤꯀꯣ
ꯎꯝ
ꯂꯝꯍꯦꯟꯕꯗꯤ ꯈꯔ ꯐꯩꯌꯦꯕ ꯑꯗꯨꯒ ꯇꯥꯛꯑꯁꯨ ꯈꯪꯗꯕ ꯃꯤꯗꯣ ꯑꯗꯨꯗꯤ ꯌꯥꯝ ꯇꯟꯕꯗꯨ
ꯇꯧꯕꯅꯦ ꯑꯩꯈꯣꯏꯒꯤ ꯑꯃ ꯂꯩꯌꯦꯕ ꯑꯩꯈꯣꯏꯒꯤ ꯑꯃꯁꯨꯀꯣ ꯀꯌꯥꯃꯨꯛ ꯇꯥꯛꯑꯁꯨ ꯀꯣ ꯑꯗꯨ
ꯎꯝ
ꯆꯪꯗ꯭ꯔꯕꯅꯦ
ꯎꯝ
ꯑꯃꯅ ꯍꯥꯏꯔꯁꯨ ꯑꯃꯅ ꯍꯥꯏꯔꯁꯨ ꯁꯨ ꯑꯃꯕꯨꯗꯤ ꯐꯨꯔꯁꯨ ꯑꯗꯨꯝ ꯀꯥꯟꯅꯗ꯭ꯔꯕꯅꯦ ꯐꯔꯁꯨ ꯆꯪꯗ꯭ꯔꯦ ꯗ꯭ꯔꯦ ꯑꯗꯨꯝ ꯐꯖꯅ ꯊꯦꯝꯃꯒ ꯍꯥꯏꯔꯁꯨꯀꯣ ꯑꯗꯨꯝ ꯆꯪꯗ꯭ꯔꯦ ꯑꯗꯨꯝ ꯃꯥꯕꯨꯁꯦ ꯀꯃꯥꯏꯅ ꯇꯧꯁꯤꯔꯥ ꯍꯥꯏꯕꯗꯣ ꯍꯧꯖꯤꯛ ꯈꯪꯗ꯭ꯔꯕꯅꯤ ꯃꯌꯥꯝ
ꯈꯔ ꯂꯝꯍꯦꯜꯂꯁꯨ ꯈꯔ ꯁꯥꯊꯤꯔꯁꯨ ꯎꯝ ꯃꯥꯅ ꯁꯦꯔꯦꯁ ꯇꯧꯕ ꯃꯇꯝꯗ ꯂꯩꯔꯤꯛ ꯍꯩꯕ ꯃꯤꯁꯨ ꯂꯩꯕꯅꯦꯕ
ꯍꯣꯏ ꯍꯣꯏ ꯍꯣꯏ ꯂꯩꯌꯦ ꯂꯩꯌꯦ
ꯎꯝ
ꯍꯣꯠꯅꯒꯗꯧꯕ ꯃꯇꯝꯗꯨꯀꯣ ꯐꯖꯅ ꯍꯣꯠꯅꯕ ꯑꯗꯨꯝ ꯂꯥꯡꯕ ꯃꯇꯝꯗꯨꯅ ꯑꯃꯨꯛꯀ ꯂꯥꯡꯕ ꯀꯣ ꯂꯩꯕꯅꯦ ꯑꯗꯨꯒꯨꯝꯕ ꯈꯣꯏꯗꯤ ꯁꯤꯡ ꯒꯤꯅꯦꯕ ꯑꯦ ꯑꯁꯤꯁꯦ ꯑꯩꯅ ꯂꯥꯡ ꯁꯥꯊꯤꯔꯁꯨ ꯍꯧꯖꯤꯛꯇꯤ ꯑꯩ ꯂꯥꯏꯔꯤꯛ ꯇꯧꯒꯗꯧꯕ ꯃꯇꯝꯅꯤ ꯁꯤꯗꯗꯤ ꯑꯩ ꯐꯖꯅ ꯄꯥꯒꯅꯤ ꯇꯧꯒꯅꯤ ꯍꯥꯏꯕꯗꯨꯀꯣ ꯑꯗꯨꯃꯥꯏꯅ ꯍꯣꯠꯅꯕꯁꯨ ꯌꯥꯝ ꯂꯩꯌꯦ ꯑꯗꯣ ꯈꯔꯅ ꯑꯗꯨꯃꯥꯏꯅ ꯇꯧꯕ ꯍꯩꯇꯕꯗꯣ ꯑꯗꯨꯝ ꯂꯥꯡꯂꯒ ꯁꯅꯔꯒ ꯑꯗꯨꯝ ꯂꯩꯈ꯭ꯔꯕꯗꯣ
ꯎꯝ ꯑꯗꯣ ꯏꯆꯦꯗꯤ ꯀꯩꯅꯣ ꯒ꯭ꯔꯦꯖꯨꯌꯦꯁꯟ ꯂꯣꯏꯔꯕ꯭ꯔꯥ ꯃꯥꯁꯇꯔ ꯂꯣꯏꯕ꯭ꯔꯥ
ꯒ꯭ꯔꯦꯖꯨꯌꯦꯁꯟꯕꯨꯗꯤ ꯂꯣꯏꯈ꯭ꯔꯦ
ꯍꯜꯂꯣ
ꯃꯁꯇꯔꯗꯤ ꯑꯗꯨꯝ ꯇꯧꯗ꯭ꯔꯦꯗ
ꯑꯣ ꯎꯝ ꯀꯔꯤ ꯁꯕꯖꯦꯛꯇ ꯑꯣꯅꯔꯁ ꯂꯧꯔꯒꯦ
ꯑꯩ ꯀꯩꯅꯣꯗ ꯂꯧ ꯕꯣꯇꯟꯅꯤ ꯑꯣꯅꯔꯁ ꯂꯧꯋꯦ
ꯑꯣ ꯑꯣ ꯐꯩꯌꯦ ꯏꯆꯦꯆꯦ ꯇꯝꯄꯥꯛꯇ ꯂꯩꯕ꯭ꯔꯥ ꯆꯤꯡꯗ ꯂꯩꯕ꯭ꯔꯥ
ꯑꯗꯨꯝ ꯇꯝꯄꯥꯛꯇ ꯑꯌꯥꯝꯕꯗ ꯑꯗꯨꯝ ꯂꯩꯌꯦꯗ ꯑꯩꯗꯤ ꯑꯩꯈꯣꯏ ꯑꯦꯛꯖꯥꯝ ꯊꯥꯕ ꯈꯣꯠ ꯄꯥ ꯀꯔꯤ ꯀꯔꯥ ꯇꯧꯕꯒꯤꯗꯣꯀꯣ ꯇꯝꯄꯥꯛꯇꯅ ꯍꯦꯟꯅ ꯑꯣꯄꯨꯔꯆꯨꯅꯤꯇꯤꯗꯣ ꯌꯥꯝꯈ꯭ꯔꯦꯗꯅ
ꯑꯝ
ꯍꯧꯖꯤꯛꯇꯤ ꯑꯗꯨꯝ ꯂꯩꯌꯦ
ꯑꯗꯣ ꯑꯣꯖꯥ ꯇꯧꯔꯤꯁꯨ ꯇꯝꯄꯥꯛꯇ
ꯎꯝ ꯑꯗꯨꯝ ꯇꯧꯋꯦ
ꯎꯝ ꯐꯩ
ꯅꯪꯗꯤ ꯀꯔꯤ ꯀꯔꯤ ꯍꯣꯠꯅꯔꯒ ꯂꯩꯕ꯭ꯔꯥ
ꯑꯩꯗꯤ ꯀꯣꯂꯦꯖ ꯀꯥꯔꯤ ꯑꯗꯨꯕꯨ ꯍꯧꯖꯤꯛ ꯀꯣꯂꯦꯖꯇꯤ ꯆꯠꯇꯦ
ꯍꯣꯢ ꯍꯣꯏ
ꯀꯔꯤꯁꯄꯣꯟꯗꯦꯟ ꯊꯝꯕ ꯑꯗꯨꯒ ꯀꯣꯆꯤꯡ ꯂꯧꯔ ꯂꯩꯕ
ꯑꯣ ꯍꯣꯏ ꯍꯣꯏ ꯐꯕꯅꯦ ꯑꯗꯨꯃꯥꯏꯅ ꯇꯧꯕꯗꯨꯁꯨꯀꯣ ꯍꯥꯏꯗꯤ ꯑꯒ꯭ꯔꯦꯖꯦꯁꯟꯒꯨꯝꯕꯒꯤ ꯁꯥꯔꯇꯤꯐꯤꯀꯦꯠꯁꯨ ꯌꯥꯎꯗ꯭ꯔꯗꯤꯀꯣ ꯑꯦꯛꯖꯥꯝ ꯊꯥꯗꯕ ꯊꯥꯕ ꯌꯥꯗꯕ ꯑꯗꯨꯝ ꯂꯩꯌꯦꯗꯅ
ꯎꯝ
ꯍꯧꯖꯤꯛ ꯑꯦꯛꯖꯥꯝ ꯑꯆꯧꯕꯁꯤꯡꯗꯤ ꯑꯦꯠꯂꯤꯁ ꯒ꯭ꯔꯦꯖꯨꯋꯦꯠꯀꯤ ꯁꯥꯔꯇꯤ ꯀꯦꯠ ꯌꯥꯎꯗ꯭ꯔꯗꯤ ꯊꯥꯕ ꯌꯥꯗꯕ ꯈꯔ ꯂꯩꯕꯅꯦꯕ ꯑꯗꯨꯒꯤ ꯑꯗꯨꯃꯥꯏꯅ ꯇꯧꯕꯁꯨ ꯐꯕꯅꯦ ꯕꯦꯂꯦꯟꯁ ꯇꯧꯕꯀꯣ ꯑꯗꯨꯃꯥꯏꯅ ꯐꯖꯅ ꯍꯣꯠꯅꯔꯗꯤ ꯑꯗꯣ ꯀꯣꯆꯤꯡ ꯑꯗꯨꯝ ꯂꯧ ꯂꯧꯔꯒ ꯒ꯭ꯔꯦꯖꯨꯋꯦꯠ ꯂꯣꯏꯗ꯭ꯔꯤ ꯐꯥꯎꯗꯤ ꯑꯗꯨꯝ ꯇꯨꯋꯦꯜꯐ ꯐꯥꯎꯒꯤꯗꯣ ꯑꯗꯨꯃꯥꯏꯅ ꯊꯥ ꯊꯥꯔꯒ ꯍꯦꯛ ꯒ꯭ꯔꯦꯖꯨꯋꯦꯠ ꯂꯣꯏꯔꯗꯤ ꯒ꯭ꯔꯦꯖꯨꯋꯦꯠꯀꯤ ꯂꯦꯚꯦꯜ ꯑꯗꯨꯝ ꯍꯦꯛꯇ ꯊꯥꯕꯁꯨꯀꯣ ꯑꯗꯨꯝ ꯌꯥꯕꯅꯦ
ꯍꯣꯏ
ꯐꯖꯅ ꯍꯣꯠꯅꯒ ꯇꯧꯕꯅꯦ
ꯎꯝ
ꯍꯧꯖꯤꯛ ꯃꯇꯝꯗꯤ ꯍꯩꯕꯅ ꯍꯩꯕ ꯉꯥꯛ ꯇꯣ ꯑꯣꯏꯔꯕꯅꯦꯕ ꯄꯪꯕ ꯃꯤꯒ ꯂꯩꯇ꯭ꯔꯕꯅꯦ ꯍꯧꯖꯤꯛꯀꯥꯟ꯫ ꯍꯩꯕꯒꯤ ꯃꯔꯛ ꯑꯗꯨꯨꯗ ꯌꯥꯝ ꯀꯝꯄꯤꯇꯤꯇꯤꯞ ꯑꯣꯏꯈ꯭ꯔꯕꯅꯤꯅꯀꯣ ꯍꯧꯖꯤꯛ ꯃꯇꯝꯗꯤ꯫
ꯑꯩꯈꯣꯏ ꯑꯩꯈꯣꯏ ꯒꯨꯝꯕ ꯃꯤꯒꯤꯗꯤ ꯌꯥꯝ ꯋꯥꯔꯦ ꯀꯩꯅꯣ ꯇꯧꯔꯦꯕ ꯂꯥꯏꯔꯤꯛ ꯈꯔ ꯄꯪꯉꯣ ꯃꯤꯁꯤꯡꯗꯤ
ꯑꯗꯣ꯫ ꯀꯩꯅꯣ ꯑꯩꯒꯤ ꯑꯩꯒꯤ ꯎꯝ ꯑꯗꯨꯝ ꯑꯩꯒꯤ ꯋꯥꯈꯜꯗꯅꯦꯀꯣ ꯃꯤꯁꯦ ꯀꯌꯥꯃꯨꯛ ꯍꯩꯔꯁꯨꯀꯣ ꯍꯣꯏ ꯅꯥꯏꯗ꯭ꯔꯗꯤꯀꯣ ꯑꯗꯨ ꯑꯃꯨꯛꯀ ꯌꯥꯗꯕꯅꯦ ꯑꯗꯨꯝ ꯈꯔ ꯁꯣꯟꯕ ꯃꯤ ꯑꯣꯏꯔꯁꯨ ꯑꯦ ꯑꯩꯗꯤ ꯁꯣꯜꯂꯦ꯫ ꯑꯩꯗꯤ ꯃꯌꯥꯝꯒ ꯃꯥꯟꯗ꯭ꯔꯕꯅꯤꯅ ꯃꯌꯥꯝ ꯃꯔꯛꯇꯒꯤ ꯈꯔ ꯁꯣꯟꯜꯂꯕꯅꯤꯅ꯫ ꯑꯩꯗ ꯈꯔ ꯀꯟꯅ ꯍꯣꯠꯅꯔꯒꯦ ꯍꯥꯏꯅ ꯐꯖꯅ ꯍꯣꯠꯅꯕ ꯃꯤꯗꯣ ꯑꯗꯨꯗ ꯑꯃꯨꯛꯀ ꯑꯣꯏꯕꯁꯨ ꯌꯥꯎꯋꯦ ꯑꯌꯥꯝꯕꯅ ꯑꯗꯨꯒꯨꯝꯕꯗꯣ ꯌꯥꯎꯋꯦꯕ ꯍꯣꯠꯅꯕ ꯀꯟꯕꯁꯦꯀꯣ꯫ ꯑꯩꯍꯣꯏ ꯑꯗꯨꯝ ꯑꯩꯈꯣꯏꯁꯨ ꯂꯥꯏꯔꯤꯛ ꯇꯝꯃꯤꯟꯅꯔꯛꯄ ꯃꯇꯝꯗ ꯑꯩꯈꯣꯏꯗꯤ ꯑꯦꯚꯔꯦꯁ ꯑꯗꯨꯝ ꯆꯠꯂꯦꯕ ꯑꯗꯣ
ꯎꯝ ꯫
ꯌꯥꯝ ꯍꯩꯕꯣ꯫ ꯀꯩ ꯍꯥꯏꯁꯤꯔ ꯀ꯭ꯂꯥꯁꯇ ꯈ꯭ꯋꯥꯏꯗꯒꯤ ꯍꯩꯕ ꯍꯥꯏꯁꯤꯔꯀꯣ ꯑꯗꯨꯒꯨꯝꯕ꯫ ꯈꫭꯏꯗꯨꯅ ꯑꯃꯣꯏꯕꯨ ꯍꯥꯏꯊꯤꯕꯗꯤ ꯅꯠꯇꯦ ꯑꯗꯨ ꯑꯣꯏꯔꯁꯨ꯫ ꯑꯥ ꯃꯣꯏꯒꯤ꯫ ꯍꯩꯕꯒꯤ ꯆꯥꯡꯗꯣ ꯑꯈꯣꯏꯁꯨ ꯌꯥꯝ ꯄꯥꯝꯈꯤꯌ‌ꯦꯕ꯫ ꯑꯗꯩ ꯃꯣꯏꯗꯤꯀꯣ ꯌꯥꯝ ꯄꯥꯗꯁꯨ ꯃꯣꯏꯒꯤ ꯕ꯭ꯔꯦꯟꯁꯦ ꯌꯥꯝ ꯁꯥꯔꯞ ꯑꯣꯏꯕꯗꯣ‌꯫ ꯈꯔ ꯎꯖꯥꯅ ꯈꯔ ꯍꯥꯏꯔꯕ ꯑꯗꯨꯝ ꯒ꯭ꯌꯥꯟ ꯇꯥꯈꯤꯕ ꯑꯈꯣꯏꯅ ꯒ꯭ꯌꯥꯟ ꯇꯥꯗꯕ꯫ ꯑꯗ꯫ ꯑꯗꯨ ꯑꯣꯏꯔꯁꯨ ꯃꯣꯏꯒꯤ ꯍꯩꯕꯗꯣ ꯃꯣꯏꯅ ꯑꯗꯨꯝ ꯌꯨꯁ꯫ ꯇꯧꯗ꯭ꯔꯕꯅꯤꯅꯀꯣ ꯁꯤꯖꯤꯟꯅꯗ꯭ꯔꯕꯅꯤꯅ꯫ ꯀꯩ ꯍꯥꯏꯁꯤꯔ ꯑꯥ ꯃꯣꯏꯒꯤ ꯂꯩꯕ꯫ ꯇꯦꯂꯦꯟꯗꯣꯒ ꯃꯣꯏꯅ ꯐꯪꯕꯒ ꯑꯗꯨꯝ ꯃꯥꯟꯅꯔꯛꯇꯕꯗꯣ꯫
ꯎꯝ꯫
ꯑꯗꯨ ꯑꯗꯨꯝ ꯑꯈꯣꯏ ꯀꯥꯔꯛꯄ ꯃꯇꯝꯗ ꯂꯩꯗꯅ꯫ ꯃꯌꯥꯝ ꯀ꯭ꯂꯥꯁꯇꯗꯤ ꯃꯌꯥꯝ ꯑꯗꯨꯝ ꯂꯩꯕꯅꯦ ꯈꯔ ꯍꯩꯕ ꯂꯩ ꯈꯔ ꯄꯪꯕ ꯂꯩ ꯑꯗꯨꯝ ꯇꯧꯋꯦꯗꯅ꯫ ꯈꯔ ꯁꯣꯟꯕ ꯂꯩꯗꯅ꯫ ꯑꯗꯣ ꯈꯔ ꯁꯣꯟꯕ ꯈꯣꯏꯗꯨꯅꯁꯨ ꯑꯃꯨꯛꯀ꯫ ꯍꯣꯠꯅꯕ ꯀꯟꯕꯅꯤꯅ ꯍꯦꯟꯅ ꯐꯕ ꯑꯃꯨꯛꯀ ꯐꯪꯈꯤꯕꯗꯣ꯫ ꯑꯗꯨꯒꯨꯝꯕꯁꯨ ꯌꯥꯝ ꯂꯩꯌꯦ꯫
ꯎꯝ꯫
ꯑꯩꯈꯣꯏ꯫ ꯀꯩꯅꯣ ꯑꯈꯣꯏ ꯀ꯭ꯂꯥꯁꯃꯦꯠ ꯃꯌꯥꯝ ꯃꯔꯛꯇ ꯑꯁ ꯈꯔꯗꯤꯀꯣ ꯑꯁꯤꯒꯨꯝꯕ꯫ ꯑꯦꯛꯖꯝ ꯌꯥꯝ ꯂꯩꯗꯅ ꯍꯧꯖꯤꯛ ꯃꯇꯝꯗꯤ꯫ ꯆꯍꯤ ꯃꯉꯥ ꯇꯔꯨꯛꯁꯨ ꯂꯦꯞ꯫ ꯇꯕꯤ ꯊꯥꯕꯅꯦ ꯊꯣꯛꯇ꯭ꯔꯁꯨꯀꯣ ꯑꯗꯨꯝ꯫ ꯈꯤꯌ‌ꯦ ꯍꯣꯠꯅꯕ ꯀꯟꯕꯅꯤꯅꯣꯀꯣ꯫ ꯑꯇꯣꯞꯄꯗꯤ ꯑꯥ꯫ ꯆꯍꯤ ꯑꯃꯔꯛ ꯑꯅꯤꯔꯛ ꯇꯧꯈ꯭ꯔꯗꯤ ꯑꯗꯨꯃꯥꯏꯅ ꯑꯁ꯫ ꯃꯊꯟꯇ ꯃꯥꯕꯨ ꯈꯟꯕꯗꯣ ꯁꯣꯜꯂꯦ ꯍꯥꯏꯅ ꯈꯜꯂꯒ ꯇꯣꯛꯈꯤꯕ ꯂꯩꯗꯅ꯫ ꯑꯗꯨ ꯑꯇꯣꯞꯄ ꯊꯤꯈ꯭ꯔꯒꯦ ꯈꯣꯠꯈ꯭ꯔꯒꯦ ꯇꯧꯋꯦꯅ꯫ ꯑꯗꯨꯃꯥꯏꯅ ꯇꯧꯗꯕ ꯈꯔ ꯂꯩꯕ꯫ ꯐꯪꯗ꯭ꯔꯤꯐꯥꯎ ꯇꯧꯒꯅꯤ ꯍꯥꯏꯕꯗꯨ ꯀꯣ꯫ ꯑꯁ ꯃꯣꯏꯒꯤ ꯀꯔꯤ ꯍꯥꯏꯁꯤꯔ ꯃꯣꯏꯅ꯫ ꯄꯥꯝꯕꯗꯣ ꯐꯪꯗ꯭ꯔꯗꯤ ꯌꯥꯗꯦ ꯍꯥꯏꯕꯒꯤ ꯍꯣꯠꯅꯔꯒ ꯈꯟꯕꯗꯣ꯫ ꯑꯗꯨꯃꯥꯏꯅ ꯇꯧꯕꯒꯤ ꯑꯗꯨꯝ ꯐꯪꯈꯤꯕꯁꯨ ꯂꯩꯕꯅꯦ꯫
ꯎꯝ꯫
ꯍꯣꯠꯅꯕ ꯀꯟꯕ ꯈꯣꯏꯒꯤꯗꯤ ꯇꯨꯝ꯫ ꯐꯪꯕꯅꯦ ꯑꯩ ꯁꯣꯜꯂꯦ ꯈꯣꯠꯂꯦ ꯍꯥꯏꯅꯀꯣ꯫ ꯄꯨꯛꯅꯤꯡꯗꯣ꯫ ꯁꯣꯟꯀꯗꯕꯤꯀꯣ ꯑꯗꯨꯒꯤ ꯃꯍꯨꯠꯇ꯫ ꯑꯁ ꯑꯩꯗꯤ ꯎꯝ꯫ ꯏꯃꯥꯟꯅꯕꯤ ꯍꯥꯏꯁꯤꯔꯥ ꯏꯃꯥꯟꯅꯕ ꯈꯣꯏꯗꯒꯤ ꯑꯩꯗꯤ ꯈꯔ ꯁꯣꯟꯕꯅꯤꯅ ꯑꯩꯗꯤ꯫ ꯈꯔ ꯍꯣꯠꯅꯕ ꯌꯥꯝ ꯃꯣꯏꯗꯒꯤ ꯍꯦꯟꯅ ꯍꯣꯠꯅꯕ ꯇꯥꯔꯦ ꯍꯥꯏꯕꯒꯤ ꯄꯣꯖꯤꯇꯤꯚ ꯁꯥꯏꯠꯇꯨ ꯀꯣ꯫
ꯎꯝ꯫
ꯈꯜꯂꯒ ꯇꯧꯗꯧꯕꯅꯤ꯫
ꯎꯝ꯫
ꯏꯃꯥꯟꯅꯕꯤꯅ ꯄꯨꯡ ꯑꯃ ꯄꯥꯔꯗꯤ ꯑꯩꯅ ꯄꯨꯡ ꯑꯅꯤ ꯄꯥꯕ ꯍꯥꯏꯕꯒꯤꯗꯣ꯫
ꯎꯝ꯫ ꯂꯦꯞꯇ꯭ꯔꯒ ꯂꯥꯏꯔꯤꯛ ꯄꯥꯔꯒ ꯑꯗꯨ ꯑꯩ ꯇꯧꯒꯅꯤ ꯍꯥꯏꯕꯗꯣ ꯋꯥꯈꯜꯗꯣ ꯂꯩꯔꯒ ꯆꯠꯄ ꯃꯤꯅ
ꯑꯗꯨꯅꯦ ꯑꯗꯨꯒꯨꯝꯕꯗꯨꯅꯀꯣ ꯑꯣꯏꯕꯅꯦ
ꯎꯝ
ꯑꯩꯈꯣꯏ ꯁꯣꯟꯕ ꯈꯣꯏꯁꯦꯀꯣ ꯑꯥ ꯑꯩꯈꯣꯏ ꯁꯣꯟꯕ ꯈꯣꯏꯁꯦ ꯑꯩꯈꯣꯏꯗꯤ ꯁꯣꯟꯕꯅꯤꯅ ꯑꯗꯨꯝ ꯋꯥꯅ ꯍꯣꯠꯅꯕ ꯀꯥꯟꯗ ꯐꯪꯕꯗꯨꯅ ꯍꯦꯟꯅ ꯍꯔꯥꯎꯕꯅꯦ ꯍꯥꯏꯗꯤ ꯍꯩꯕ ꯈꯣꯏꯗꯤ ꯑꯗꯨꯝ ꯍꯩꯔꯒ ꯂꯩꯈ꯭ꯔꯕꯅꯤꯅ ꯃꯣꯏꯗꯗꯤ ꯍꯔꯥꯎꯕ ꯑꯗꯣ ꯂꯩ ꯍꯥꯏꯔꯁꯨꯀꯣ ꯑꯩꯈꯣꯏ ꯁꯣꯟꯕ ꯈꯣꯏꯁꯤꯅ ꯋꯥꯅ ꯋꯥꯅ ꯍꯣꯠꯅꯔꯀꯥꯟꯗ ꯐꯪꯕꯗꯣ ꯑꯁ ꯑꯗꯨꯒꯨꯝꯅ ꯍꯔꯥꯎꯕꯗꯨ ꯂꯩꯇꯕꯅꯤꯀꯣ
ꯎꯝ
ꯎꯝ ꯀꯟꯅ ꯍꯣꯠꯅꯧ
ꯎꯝ ꯍꯩꯕ ꯃꯤꯗꯤ ꯑꯗꯨꯝ ꯍꯩꯈ꯭ꯔꯦ ꯄꯪꯕ ꯃꯤꯁꯨ ꯑꯗꯨꯝ ꯍꯣꯠꯅꯔꯦ ꯑꯗꯨꯕꯨ ꯑꯦꯚꯔꯦꯖꯇ ꯂꯩꯕ ꯃꯤꯁꯤꯅꯦ ꯕꯦꯔꯥ
ꯄꯪꯕꯁꯨ ꯅꯠꯇꯕ ꯍꯩꯕꯁꯨ ꯅꯠꯇꯕ
ꯑꯧ ꯑꯗꯨꯒꯤ
ꯎꯝ
ꯎꯝ
ꯀꯟꯅ ꯍꯣꯠꯅꯕ ꯑꯩꯈꯣꯏꯗ ꯑꯗꯨꯝ ꯐꯥꯕꯁꯨ ꯀꯣ ꯑꯗꯨꯝ ꯂꯥꯛꯄꯅꯦ ꯊꯥꯖꯔꯒ ꯂꯩꯔ